ꯇꯥꯏ ꯀꯦꯔꯤ ꯍꯕ ꯎꯝ ꯅꯪ ꯉꯥꯏꯔꯃꯅꯦ
ꯁꯦꯁ ꯃꯥꯜꯗ
ꯃꯝꯗ꯭ꯔꯣ ꯅꯪꯅ ꯄꯨꯡ ꯇꯔꯥ ꯇꯧꯔꯛꯀꯦ ꯍꯥꯏꯔꯦ ꯑꯗꯨꯒꯤ ꯉꯥ ꯑꯩ ꯂꯩꯕꯅꯤꯅꯦ
ꯍ ꯉꯥꯏ ꯀꯗꯤ ꯈ ꯆꯁꯤꯤ ꯄꯔꯝꯗꯤ ꯈꯪꯈ꯭ꯔꯦ
ꯆꯤꯟꯊꯤꯗꯦꯇꯥ ꯑꯩꯒꯤꯀꯣ ꯑꯐ ꯂꯣꯏꯅ ꯃꯥꯡꯈ꯭ꯔꯦ ꯑꯗꯨꯝ ꯒꯥꯔꯤꯔꯣ ꯈꯪꯗꯦ ꯉꯁꯥꯏ ꯅꯨꯄꯤ ꯑꯃꯒꯣ ꯇꯕ
ꯇꯥꯏꯌꯦ ꯍꯣꯏ ꯍꯥꯏꯌꯣ
ꯑꯩ ꯑꯩ ꯀꯩꯅꯣꯝꯃ ꯊꯥꯕꯤꯔꯛꯀꯦꯕꯀꯣ ꯁꯤ ꯅꯨꯄꯤ ꯌꯥꯝ ꯐꯥꯎꯕ ꯋꯥꯅꯦ ꯑꯩꯉꯣꯟꯗꯤ ꯑꯉꯥꯡ ꯑꯣꯏꯔꯣꯀꯣ ꯑꯩ ꯐꯅꯤꯡꯕꯗꯣ ꯅꯪ ꯁꯤꯅ ꯤ ꯋꯥꯔꯤ ꯁꯥꯕ ꯌꯦꯡꯉꯣ ꯊꯥꯈꯤꯕꯅꯦ ꯅꯉꯣꯟꯗ ꯃꯁꯛꯇꯤ ꯎꯗꯦ
ꯀꯩꯗꯧꯋꯦꯕ ꯁꯤ ꯅꯨꯄꯤꯁꯦ
ꯑꯁꯤꯒ ꯋꯥꯔꯤ ꯁꯥꯥꯟꯅꯕ꯭ꯔꯃꯅ
ꯁꯥꯟꯅꯗꯦ
ꯔꯣꯏ ꯌꯥꯝ ꯐꯥꯎꯕꯗꯨꯒꯣ
ꯅꯨꯄꯤꯔꯥ
ꯃꯅꯦ
ꯀꯃꯥꯏ ꯐꯥꯎꯒꯅꯣ
ꯑꯣꯕꯔ ꯌꯥꯝ ꯆꯠꯄ ꯑꯩꯉꯣꯟꯗꯒꯤ ꯑꯉꯥꯡ ꯑꯣꯏꯔꯦꯕꯀꯣ
ꯎꯝ
ꯑꯩ ꯁꯥꯎꯅꯤꯡꯕꯗꯨ ꯍꯩꯇꯤ ꯍꯩꯄ ꯌꯥꯝ ꯁꯥꯏꯌꯦꯕꯒꯨꯝ ꯃꯥꯗ ꯑꯩꯉꯣꯟꯗꯒ ꯋꯥꯔꯤ ꯁꯥꯔꯦꯕꯀꯣ ꯑꯗꯨꯒ ꯑꯥ
ꯑꯩꯅ ꯑꯗꯨꯝ ꯍꯥꯏꯔꯒ ꯃꯥꯅ ꯀꯔꯤ ꯍꯥꯏꯕ꯭ꯔꯥꯗꯒꯤ ꯏꯕꯥꯅꯤ ꯑꯗꯨꯝ ꯋꯥꯔꯤ ꯁꯥꯕꯀꯥꯟꯗ ꯑꯩꯗꯤ ꯑꯗꯨꯝ ꯋꯥꯔꯤ ꯄꯣꯡꯁꯥꯠ ꯑꯗꯨꯝ ꯋꯥ ꯉꯥꯡꯉꯤꯗꯅ ꯑꯩꯗꯤ ꯑꯗꯨꯒ ꯃꯥꯅ ꯁꯨꯃꯥꯏ ꯍꯥꯏꯕꯅꯦ ꯑ ꯃꯥꯁꯦ ꯎꯝ ꯑꯩꯒꯤ ꯏꯆꯦ ꯑꯣꯏꯔꯝꯕ ꯌꯥꯏ ꯁꯤꯅꯤꯗ
ꯑꯣ
ꯑꯗꯨꯒ ꯑꯩꯅ ꯀꯌꯥꯅꯣ ꯍꯥꯏꯕꯅꯦꯕ ꯆꯍꯤꯗꯣ ꯑꯗꯨꯒ ꯆꯍꯤ ꯗꯥꯏꯔꯦꯛ ꯍꯥꯏꯕ ꯌꯥꯕ꯭ꯔꯥ ꯍꯥꯏꯌꯦ
ꯑ
ꯑꯩꯅ ꯑꯩꯅ ꯌꯥꯏꯗ ꯀꯩꯁꯨ ꯀꯥꯏꯗ‌ꯦꯗ ꯑꯩꯈꯣꯏꯁ ꯅꯍꯥꯟꯗꯒꯤ ꯑꯗꯨꯝ ꯆꯍꯤ ꯍꯥꯏꯅꯩꯌꯦꯅ ꯍꯥꯏꯕꯅꯦꯕ
ꯎꯝ
ꯑꯗꯨꯒ ꯑꯦ ꯍꯥꯏꯕ ꯌꯥꯗꯦ ꯍꯥꯏꯕꯅꯤꯗ ꯍꯥꯏꯌꯦ ꯍꯥꯏꯕ ꯌꯥꯗꯦ ꯍꯥꯏꯕ꯭ꯔꯣ ꯅꯪꯗꯨ ꯈꯪ ꯈꯪꯗꯦꯀꯣ ꯑꯩꯈꯣꯏ ꯑꯗꯨꯗꯣ ꯑꯩꯅ ꯁꯨꯃꯥꯏꯅ ꯍꯥꯏꯔꯦ ꯑꯗꯨꯒ ꯃꯥꯅ ꯆꯍꯤꯗꯣ ꯑꯗꯨꯗꯤ ꯃꯥꯁꯦ ꯀꯩꯅꯣꯝꯃ ꯍꯥꯏꯒꯦꯅ ꯍꯥꯏꯔꯦ ꯑꯩꯅ ꯍꯥꯏꯌꯣ ꯍꯥꯏꯌꯣ ꯍꯥꯏꯔꯒ ꯎꯝ ꯗꯦꯔꯣꯠꯇꯣ ꯍꯥꯏꯕ ꯇꯨ ꯊ꯭ꯔꯤ ꯍꯥꯏꯌꯦꯕ ꯈꯪꯕ꯭ꯔꯥ
ꯎꯝ
ꯊ꯭ꯔꯤ ꯑꯣꯏꯔꯗꯤ ꯎꯝ ꯀꯩꯅꯣ ꯑꯣꯏꯔꯦꯅ ꯇ꯭ꯋꯦꯟꯇꯤ ꯊ꯭ꯔꯤ ꯑꯣꯏꯔꯦꯅ
ꯍꯣꯏ
ꯑꯩꯅ ꯇ꯭ꯋꯦꯟꯇꯤ ꯊ꯭ꯔꯤ ꯍꯥꯏꯔꯒ ꯅꯠꯇꯦ ꯍꯥꯏꯌꯦ ꯑꯃꯨꯛꯒ ꯈꯪꯕ꯭ꯔꯥ ꯑꯗꯨꯒ ꯑꯃꯨꯛꯀ ꯇꯨ ꯊ꯭ꯔꯤ ꯍꯥꯏꯌꯦ ꯑꯗꯨ ꯊꯥꯎ ꯇꯨ ꯊꯥꯎꯖꯟ ꯊ꯭ꯔꯤ ꯍꯥꯏꯕꯅꯦꯌꯦ ꯇꯨ ꯊ꯭ꯔꯤꯗꯣ
ꯂꫭꯏꯔ‌ꯦꯍ‌ꯦ
ꯇꯨꯊꯥꯎꯖꯟ ꯊꯔꯤꯒꯤ ꯃꯆꯥꯅꯀꯣ ꯑꯩꯉꯣꯟꯗ ꯑꯩꯁꯦ ꯏꯆꯦ ꯀꯧꯕ ꯌꯥꯏ ꯀꯥꯏꯅ ꯃꯉꯣꯟꯗꯀꯣ ꯑꯗꯨꯗꯤ ꯅꯪꯉꯣꯟꯗꯩ ꯑꯩꯅ ꯊꯤꯍꯜꯂꯦꯅ ꯍꯥꯏꯔꯒ ꯏꯁꯃꯥꯟꯗ‌ꯦꯗꯥ ꯒꯥꯏ ꯈꯪꯕ꯭ꯔꯥ
ꯍꯥꯏꯗꯤ ꯃꯥꯒꯤ ꯂꯣꯟꯗꯣ ꯌꯥꯝ ꯅꯨꯡꯁꯤꯗꯕꯗꯣ ꯃꯤꯅ
ꯑꫭ
ꯌꯥꯝ ꯀꯥꯛꯄ ꯁꯥꯏꯌꯦ
ꯌꯥꯝ ꯀꯥꯛꯄꯩꯅꯤ ꯅꯨꯄꯤꯁꯤꯡꯁꯨ ꯌꯥꯝ ꯀꯥꯛꯄ ꯂꯩꯕ ꯖꯥꯠꯅꯤꯅꯦ
ꯍꯥꯏꯗꯤꯅꯦ ꯃꯥꯒꯤ ꯋꯥꯔꯤ ꯈꯨꯁꯥꯟꯅꯗꫭ ꯃꯤꯅ ꯅꯨꯡꯁꯤꯔꯔꯣꯏ ꯑꯗꯨ ꯅꯨꯄꯤꯗꯨꯗꯤ
ꯀꯅꯥꯅꯣꯅꯦ ꯑꯃꯨꯛ ꯆꯩꯕꯤꯒꯅꯦ
ꯎꯝ ꯀꯣꯜ ꯇꯧꯋꫭ ꯃꯥꯏꯁꯨ ꯇꯥꯛꯁꯦ ꯌꯥꯝ ꯃꯥꯡꯉꯦ ꯍꯥꯏꯕꯅꯦ ꯑꯗꯨꯒꯤ ꯑꯩꯅ ꯍꯥꯏꯕꯤꯈꯤꯕꯅꯦ ꯇꯥꯛꯁ ꯃꯥꯥꯡꯗꯅꯤꯉꯥꯏ ꯑꯗꯨꯒ ꯑꯣ ꯑꯣ ꯑꯩ ꯅꯪꯉꯣꯟꯗꯒꯤ ꯆꯍꯤ ꯑꯅꯤ ꯍꯜꯂꯦꯅ ꯍꯥꯏꯕꯤꯕꯥ ꯐꯪꯕ꯭ꯔꯥ ꯁꯥꯎꯅꯤꯡꯕꯗꯩꯁꯨ
ꯑꯣ
ꯑꯗꯨꯒ ꯃꯥꯟꯗꯦꯍꯦ ꯍꯥꯏꯌꯦꯦ ꯀꯩꯒꯤꯅꯣ ꯍꯥꯏꯔꯦ ꯅꯪꯒꯤ ꯈꯣꯟꯖꯦꯜꯗꯣ ꯃꯥꯟꯗꯦ ꯍꯥꯏꯌꯦꯦ ꯑꯗꯩ ꯑꯩ ꯈꯣꯟꯖꯔꯀꯩꯗꯧꯕ꯭ꯔꯣ ꯍꯥꯏꯕꯤꯕ
ꯎꯝ ꯅꯨꯡꯁꯤꯗꯕ ꯆꯥꯡꯗꯣ
ꯑꯁ ꯀꯣ